ꯍꯜꯂꯣ ꯒꯨꯗ ꯃꯣꯔꯅꯤꯡ ꯃꯅꯤꯄꯨꯔ
ꯒꯨꯗ ꯃꯣꯔꯅꯤꯡ ꯃꯅꯤꯄꯨꯔ ꯍꯦꯜꯂꯣ ꯇꯥꯕꯤꯅꯤꯡꯕ
ꯂꯥꯏꯚ ꯐꯣꯟ ꯏꯟ ꯄ꯭ꯔꯣꯒ꯭ꯔꯝ
ꯅꯪ ꯀꯩꯗꯧꯔꯤꯅꯣ
ꯑꯩꯔꯣ ꯀꯩꯗꯧꯅꯤ ꯇꯨꯝꯕ ꯆꯥꯕ ꯍꯤꯞꯄꯥ
ꯏꯁ ꯎꯁꯤꯠꯇꯕ ꯇꯧꯅꯨꯗ
ꯀꯩꯅꯣ ꯎꯁꯤꯠꯇꯕ ꯇꯧꯅꯨꯕ‌ꯣ ꯍꯧꯒꯠ ꯂꯕ ꯍ‌ꯪꯉꯒꯥ
ꯄꯨꯡ ꯑꯥ ꯇꯥꯔꯀꯥꯟꯁꯤꯗꯕꯨ ꯑꯩꯕꯨ ꯍꯧꯒꯠꯇ꯭ꯔꯗꯤ ꯑꯩꯕꯨ
ꯀꯗꯧꯔꯤ ꯅ‌ꯣ ꯊꯕꯛ ꯏꯪꯈꯥꯡ ꯂꯣꯏꯁꯤꯟꯈ꯭ꯔꯕ‌ꯣ ꯕꯔ‌ꯣ
ꯑꯩ ꯏꯁꯥ ꯉꯝꯗꯦꯅ ꯑꯩꯈꯣꯏ ꯄꯂꯦꯅ ꯇꯧꯒ꯭ꯔ‌ꯦ
ꯋꯥꯎ ꯅ‌‌ꯣꯏ ꯄꯂ‌ꯦꯝꯗꯤ ꯌꯥꯝ ꯐꯩꯅ
ꯑꯈ‌ꯣꯏ ꯃꯣꯝꯗꯤ ꯃꯩꯅꯤ ꯀꯩꯅ‌ꯣ
ꯀꯔꯤ
ꯑꯈꯣꯏ ꯃ‌ꯣꯝꯗꯤ ꯃꯩꯅ‌ꯦ
ꯎꯝ ꯃꯩ ꯑꯣꯏꯔꯝꯃꯅꯤ ꯅꯪ ꯑꯗꯨꯝ ꯇꯧꯔꯤꯗꯣ ꯍꯥꯟꯅ ꯗꯨꯝ
ꯎꯝ
ꯀꯃꯥꯏꯅ ꯃꯩ ꯑꯣꯏꯔꯤꯕꯥ
ꯅꯪꯗꯤ ꯀꯩꯗꯧꯔꯤ
ꯑꯩꯗꯤ ꯍꯤꯞꯄꯤꯗ
ꯑ ꯅꯨꯡꯗꯥꯡ ꯕꯪꯜ ꯌꯦꯡꯕ꯭ꯔꯣ ꯍꯤꯞ ꯂꯩꯖ‌ꯦ
ꯅꯨꯡꯗꯥꯡꯗ ꯕꯣꯜ ꯂꯩꯇꯦ ꯑꯌꯨꯛꯇꯅꯤ ꯏꯕꯦꯝꯃꯥ ꯐꯖꯕꯤ
ꯑꯈꯣꯏ ꯈꯪꯖ ꯂꯥꯛꯆꯗꯦꯗ ꯐꯨꯠꯕ‌ꯣꯜ ꯐꯦꯟ ꯅꯠꯇꯝꯅꯤꯅ
ꯃꯣꯝꯃꯔ ꯑꯗꯤꯀꯥꯔ ꯆꯥꯛ ꯏꯁꯤꯡ ꯀꯃꯥꯏ ꯇꯧꯔꯕ‌ꯣ ꯅ‌ꯣꯏ ꯃꯥ ꯊꯣꯡꯒꯔ ꯕ‌ꯣ
ꯆꯥꯛ ꯏꯁꯤꯡ ꯂ‌ꯣ ꯈꯣꯏ ꯃꯥꯅ ꯂꯣꯏ ꯂꯣꯏꯁꯤꯜꯂꯝꯃꯒ ꯍꯤꯡꯒꯣꯟ ꯆꯪꯒꯔꯦ
ꯅꯪ ꯀꯔꯥꯏ ꯂꯩꯏ ꯅꯣ
ꯑꯩꯔ‌ꯣ
ꯎꯝ
ꯌꯨꯝꯗ ꯂꯩꯇꯗꯤ ꯀꯩꯅꯣ
ꯅ‌ꯪ ꯈꯣꯟꯖ‌ꯦꯟ ꯀꯩꯅꯣꯝ ꯏꯇꯧ ꯇꯧꯋꯤꯗꯥ
ꯍꯦꯟ ꯊꯥꯕ ꯑꯗꯨꯏ ꯅ‌ꯦ
ꯐ‌ꯦꯟ ꯃꯃꯥꯏ ꯗꯨꯗꯥ ꯐ‌ꯣꯟꯗ‌‌ꯣ ꯊꯝꯖꯟꯂ ꯊꯝꯃꯤꯔ‌ꯣ
ꯊꯝꯗꯦꯗ ꯍꯦꯟ ꯃꯊꯛꯇ ꯄꯥꯟꯕꯖꯤꯗ ꯑꯩꯕꯨ ꯅꯞꯄꯣ ꯍꯥꯏꯔꯣ
ꯌꯥꯝ ꯌꯥꯛꯄ ꯑꯃꯥ ꯌꯥꯎꯕ ꯍꯥꯏꯇꯥ ꯔ‌ꯦ ꯒ‌ꯣꯔ‌ꯣ ꯒ‌ꯣꯔ‌ꯣ ꯒ‌ꯣꯔ‌ꯣ ꯒ‌ꯣꯔ‌ꯣ ꯒ‌ꯣꯔ‌ꯣꯅ
ꯕ꯭‌ꯣꯔꯣ ꯕ‌ꯣ꯭ꯔ‌ꯣ ꯌꯥꯎꯕ ꯂꯥꯎꯕ꯭ꯔ‌ꯣ
ꯂꯥꯎꯋ‌ꯦꯗ ꯃꯗ‌ꯪ ꯌ‌ꯦꯡꯒ‌ꯦ
ꯌꯥꯝ ꯁꯥꯏꯌꯦꯅꯅꯦ ꯀꯟꯅ ꯂꯩꯈꯇꯞꯩꯅꯦ ꯈꯔꯥ ꯇꯞꯅꯥ ꯂꯩꯊ ꯇꯧꯗ꯭ꯔꯕ ꯁꯤ ꯑꯣꯏꯗꯤ
ꯇꯧꯗ꯭ꯔꯥ ꯃꯥꯂ‌ꯦ ꯋꯥꯔꯤ ꯁꯥꯟꯅꯕꯁꯤꯗꯤ ꯌꯥꯝꯅ ꯄꯤꯁꯇ ꯁꯥꯟꯅꯒꯗꯕꯅꯦ
ꯑꯩꯗꯤ ꯄꯤꯁ ꯑꯣꯏꯗꯦ ꯑꯩ ꯁꯔꯗꯤ
ꯑꯩ ꯁꫭꯝꯗ ꯍꯧꯖꯤꯛ ꯁꫭꯔꯛ ꯃꯌꯥꯏ ꯊꫭꯛꯑꯒ ꯁꯅꯥꯁꯤꯔꫭ
ꯎꯁꯤꯠꯇꯕꯗꯤ ꯇꯧꯒꯅꯨꯗ
ꯅꯪꯅꯤꯅꯦꯁꯤꯗꯤ ꯑꯩꯈꯣꯏꯗꯤ ꯑꯩꯈꯣꯏꯗꯤ ꯑꯩꯈꯣꯏꯗꯤ ꯄꯤꯁꯇ ꯁꯥꯟꯅꯩꯁꯦ ꯎꯗ꯭ꯔꫭ ꯁꯦ
ꯇꯅꯤꯡꯗꯦꯗ ꯏꯅꯥꯛ ꯈꯨꯅꯂꯦꯅ ꯑꯗꯨꯃꯥꯏꯅ ꯃꯨꯛꯅꯥꯗꯤ ꯌꯥꯔꯣꯏꯗ ꯑꯦ ꯁꯤ ꯊꯥꯔꯒ
ꯏꯅꯥꯛ ꯈꯨꯟꯕꯩꯅꯦ ꯉꯥꯛꯇꯥꯗ ꯅꯉꯣꯟ ꯐꯣꯟ ꯇꯧꯏꯁꯦ ꯂꯨꯄꯥ ꯆꯥꯝꯃꯗ ꯐꯪꯉꯁꯨꯅ
ꯇꯣ ꯏꯅꯥꯛ ꯈꯨꯨꯝꯕꯅꯤꯅ ꯌꯦꯡꯉꯣ ꯑꯩꯉꯣꯟꯗꯗꯤ ꯐꯦꯟ ꯃꯈꯣꯟ ꯇꯥꯏ ꯍꯥꯏꯔꯤꯌꯦ ꯏꯁꯩ ꯊꯥꯖꯤꯜꯂꯛꯏꯁꯦ ꯌꯦꯡꯉꯣ
ꯑꯥ ꯍꯥ ꯂꯨꯄꯥ ꯆꯥꯝꯃꯗ ꯐꯪꯉꯁꯨꯅ ꯏꯅꯥꯛ ꯈꯨꯟꯕꯩꯅꯦ ꯐꫭꯟ ꯇꯧꯏꯁꯦ ꯅꯪꯑꫭꯟꯗ ꯅꯠꯇꯔꯗꯤ ꯇꯥꯎꯕꯤ ꯅꯠꯇꯔꯗꯤ ꯇꯥꯎꯕꯤꯔꯥꯛꯀꯗꯨꯕ ꯅꯠꯇꯦ ꯀꯩ ꯌꯦꯟꯖꯥꯡ ꯊꫭꯡꯉꯕ ꯅꯣꯏ ꯃꯥꯅ
ꯌꯦꯔꯨꯝ
ꯌꯦꯔꯨꯝꯗ ꯆꯥ ꯂꯩꯔꯕꯣ
ꯆꯔꯦ
ꯌꯦꯔꯨꯝ ꯌꯥꯝ ꯍꯣꯡꯕ꯭ꯔꯕ ꯅꯣꯏ ꯌꯦꯟ ꯂꯣꯏꯕ꯭ꯔꯣ
ꯂꯣꯏꯗꯦ ꯆꯥꯅꯤꯡꯉꯥꯏ ꯂꯩꯇ꯭ꯔꯦ ꯌꯦꯔꯨꯝ ꯅꯠꯇꯅ
ꯑꫭ ꯏꯁ ꯏꯁ ꯌꯥꯝ ꯂꯩꯀꯣ ꯁꯧꯒ꯭ꯔꯤꯗꯒꯤ ꯀꯥꯡꯍꯧꯗꯒꯤ
ꯆꯅꯤꯡꯗꯦ ꯆꯅꯤꯡꯗꯦ ꯑꯗꯨ ꯆꯅꯤꯡꯗꯦ ꯅꯥꯔꯦ ꯎꯕꯗ
ꯑꯍꯧꯕꯅꯦꯕ ꯅꯪ ꯆꯅꯤꯡꯉꯤꯁꯦ
ꯎꯝ ꯁꯧꯒ꯭ꯔꯤꯗꯤ ꯑꯁ ꯃꯁꯤꯡ ꯈꯪꯗꯅ ꯆꯥꯈ꯭ꯔꯦꯗ
ꯄꯨꯔ ꯕꯦꯔꯥꯅꯤꯍꯦ ꯑꯗꯨꯗꯤ
ꯑꯩ ꯀꯩꯝ ꯆꯥꯅꯤꯡꯗꯦ ꯍꯧꯖꯤꯛ ꯑꯩꯅ ꯆꯥꯅꯤꯡꯉꯤꯁꯦ ꯃꯥꯏꯔꯦꯟꯒꯨꯝꯕ ꯑꯉꯥꯟꯕ ꯆꯥꯝꯐꯨꯠ ꯀꯨꯝꯕ ꯆꯥꯅꯤꯡꯉꯦ ꯑꯇꯩ ꯆꯥꯅꯤꯡꯗꯦ
ꯑꯩꯇꯅ ꯆꯅꯤꯡꯏꯁꯦ
ꯍꯥ
ꯀꯩ ꯆꯥꯅꯤꯡꯉꯤꯅꯣꯕ ꯑꯗꯣ
ꯍꯥꯎꯇ꯭ꯔꯣ
ꯍꯥꯎꯇꯦ
ꯑꯩꯗꯤ ꯃꯔꯦꯛ ꯑꯉꯥꯡꯕꯁꯦ ꯌꯥꯝ ꯍꯥꯎꯋꯦꯕꯣ
ꯍꯥꯎꯇꯦ ꯍꯥꯎ
ꯊꯨꯝꯃꯒ ꯎꯝ
ꯎꯝ
ꯅꯝꯒꯁꯤꯅ ꯋꯥ ꯑꯣꯏꯅꯝꯃꯒ
ꯕꯨꯂꯦ ꯕꯨꯂꯦ ꯕꯨꯂꯦ
ꯇ꯭ꯨꯔꯣꯕꯣꯠ ꯆꯝꯐꯨꯠꯅꯒ ꯍꯥꯎꯔꯤꯕ ꯏꯃꯥꯏ
ꯏꯃꯥꯏ ꯃꯣꯏ
ꯅꯪꯗꯤ ꯀꯔꯤ ꯆꯥꯏ
ꯑꯩꯗꯤ ꯀꯩꯝ ꯆꯥꯗꯦ ꯑꯩꯗꯤ ꯑꯩ ꯀꯔꯥꯝ ꯆꯥꯗꯦ
ꯅꯣꯏꯗꯤ ꯅꯇꯩꯃꯥ ꯂꯩꯖꯕꯅꯤꯅ ꯌꯥꯝ ꯊꯣꯡꯉꯝꯒꯅꯤꯗ ꯊꯦꯡ ꯃꯊꯦꯡꯒꯥꯗꫭ ꯍꯥꯞ ꯂꯣꯡꯗꯅ
ꯑꯩꯈꯣꯏꯅꯦꯍ ꯑꯥꯎ ꯍꯥꯎꯕ ꯉꯥꯛꯇꯅꯤ ꯀꯩꯅꯣ ꯑꯗꯨꯕꯨꯗꯤ
ꯑꯗꯨꯅꯦ ꯆꯥꯝ ꯑꯃ ꯍꯦꯟꯖꯥꯡ ꯑꯃ ꯊꯣꯡꯕ ꯀꯥꯏꯗꯨꯗ ꯇꯥꯡ ꯑꯣꯏꯔꯝꯃꯅꯦꯕ
ꯃꯥꯅꯦ
ꯑꯗꯥ
ꯏꯇꯩꯃ ꯂꯩꯇꯗꯤ ꯊꯣꯡ ꯌꯥꯗ꯭ꯔꯕ ꯅꯣꯏꯗꯤ
ꯑꯗꯨꯗ ꯈꯣꯝꯅꯤꯡꯗꯁꯤꯅ ꯀꯔꯤꯒꯤꯅꯣ ꯑꯩꯒꯤ ꯊꯤꯜꯂꯛꯑꯣ ꯍꯥꯏꯗꯕꯁꯨ ꯅꯠꯇꯕꯗ
ꯀꯩꯕ ꯂꯩꯇꯕ ꯅꯣꯏꯗꯤ ꯊꯣꯡ ꯆꯥꯗ ꯌꯥꯗ꯭ꯔꯕ
ꯐꯖꯥꯏ ꯀꯩꯅꯣ
ꯑꯗꯨꯅꯤ ꯆꯞ ꯃꯥꯟꯅꯩ ꯚꯦꯖꯤꯇꯦꯕꯜ ꯂꯩꯔꯒꯅ ꯍꯦꯟꯕ ꯏꯁꯄꯤꯁꯦꯜꯒ ꯌꯥꯎꯅꯕ ꯇꯣꯉꯥꯟꯕ
ꯃ ꯑꯅꯧꯕꯤ ꯂꯩꯔꯗꯤ ꯈꯔ ꯇꯧꯋꯤꯗꯅ
ꯅꯪꯁꯨ ꯑꯗꯨꯝ ꯑꯩ ꯌꯨꯝꯗ ꯑꯗꯨꯝ ꯍꯥꯎ ꯍꯥꯎꯊꯣꯡ ꯆꯥꯏ ꯀ ꯅꯥꯗꯤꯟ ꯇꯟ ꯇꯟꯗꯤ ꯆꯥꯅꯤꯡꯗ꯭ꯔꯒ ꯁꯨꯅꯤꯡꯗ꯭ꯔꯤꯗꯨꯒ
ꯑꯩꯈꯣꯏꯗꯤ ꯂꯣꯏ ꯇꯧꯖꯩꯅ ꯅꯪꯉꯣꯟꯗ ꯂꯣꯏ ꯇꯝꯗ꯭ꯔꯁꯨ ꯌꯥꯏ ꯀꯩ ꯅꯣꯏꯅ ꯇꯧꯕꯈꯩ ꯑꯩ ꯇꯝꯗ꯭ꯔꯦꯅꯕꯨ ꯇꯥꯗ꯭ꯔꯦꯅꯕꯨ ꯇꯧꯗꯦ ꯍꯥꯏꯕꯗꯤ ꯂꯥꯟꯗ꯭ꯔꯣ
ꯍꯣꯏ ꯍꯣꯏ ꯍꯣꯏ ꯑꯩ ꯆꯪꯖꯩꯦ ꯅꯪꯒꯤ ꯅꯒꯨꯟ ꯑꯩꯅ ꯑꯗꯨꯝ ꯈꯪꯖꯩ ꯑꯩ ꯀꯔꯤꯝꯇ ꯍꯥꯏꯖꯗꯦ ꯅꯠꯇ꯭ꯔ
ꯅꯣꯡꯉꯥꯟꯕꯒꯅꯅ ꯑꯩꯉꯣꯟꯗ ꯈꯠꯅꯕ ꯑꯗꯨꯝ ꯍꯧꯅꯤꯡꯕꯒꯤ ꯁ꯭ꯇꯥꯏꯜꯗ ꯑꯗꯨꯝ ꯌꯥꯎꯔꯤꯁꯤꯅ ꯀꯩꯒꯤꯅꯣ
ꯅꯪ ꯅꯨꯡꯉꯥꯏꯔꯤꯕ ꯄꯣꯠꯁꯤꯅꯦ ꯑꯩꯅ ꯍꯪꯒꯦ ꯇꯧꯔꯤꯁꯦ
ꯑꯩ ꯑꯗꯨꯝ ꯁꯥꯎꯅꯤꯡꯉꯛꯑꯦꯕ ꯅꯪ ꯋꯥꯔꯤ ꯁꯥꯟꯅꯕꯁꯦ
ꯑꯩꯁꯨ ꯑꯗꯨꯝ ꯐꯥꯎꯅꯤꯡꯉꯦ ꯅꯪꯒ ꯋꯥꯔꯤ ꯁꯥꯟꯅꯕꯁꯦ ꯇꯧꯊꯣꯛꯑꯁꯦ ꯔꯥꯖꯤꯠ ꯊꯝꯃꯒꯦ
ꯊꯝꯃꯨꯅꯥ ꯅꯪ ꯃꯥꯡꯖꯗꯧꯅꯤ
ꯍꯧꯔꯤ ꯁꯤꯒꯨꯝꯕ ꯃꯤꯁꯤ ꯇꯕ ꯇꯕ
ꯁꯥꯎꯒꯒ ꯇꯧꯔꯛꯏ ꯀꯩ ꯇꯥꯟꯅꯔꯗꯣꯏꯅ
ꯅꯣꯏ ꯊꯥꯏꯅ ꯗꯨꯀꯥꯟ ꯑꯃ ꯐꯥꯎꯑꯝꯗꯥꯏꯅꯦ
ꯊꯥꯏꯅꯒꯤ ꯑꯣꯏꯈ꯭ꯔꯦꯗꯣ
ꯍꯣꯡꯉꯝꯗꯥꯏꯅꯦ ꯍꯥꯏꯕ ꯑꯗꯣ ꯃꯤꯃꯆꯥ꯫
ꯃꯥꯏꯠ꯫
ꯀꯩ ꯗꯨꯀꯥꯟꯅꯣꯕ ꯅꯣꯏ ꯐꯃꯝꯃꯤꯖꯦ ꯁꯅꯥ ꯂꯨꯄꯥ ꯌꯣꯜꯂꯝꯃꯤꯔꯣ ꯅꯠꯇ꯭ꯔꯒ ꯍꯥꯠ ꯋꯥꯌꯥꯔꯔꯣ
ꯗꯥꯏꯃꯟ ꯉꯥꯛꯇ ꯌꯣꯜꯂꯦ ꯑꯩꯈꯣꯏꯗꯤ ꯗꯥꯏꯃꯟ ꯑꯆꯧꯕ ꯗꯥꯏꯃꯟ ꯃꯆꯥ ꯗꯥꯏꯃꯟ ꯃꯀꯣꯛ
ꯁꯦ ꯑꯁꯦ ꯑꯁꯦ ꯍꯥꯏꯔꯣ ꯑꯦꯁꯦꯁꯦꯁꯦꯁꯦ ꯍꯥꯏꯔꯣ
ꯀꯏꯝ ꯌꯣꯟꯗꯦ ꯄꯣꯠ ꯌꯥꯥꯎꯗꯦꯗꯅ ꯇꯣꯛꯏꯅꯤ
ꯀꯔꯤ ꯌꯦꯂꯝꯃꯤꯅꯣꯕ
ꯃꯃꯥꯄꯨꯟꯇꯤ
ꯃꯃꯥꯄꯨꯟꯇꯤ ꯈꯛꯇꯔꯣ
ꯎꯝ
ꯃꯃꯥꯄꯨꯟꯇꯤ ꯗꯔꯖꯟ ꯑꯃ ꯌꯣꯜꯂꯤꯔꯕ
ꯃꯣꯏ
ꯋꯥꯊꯤꯗꯣ ꯉꯥꯡꯉꯅꯣ ꯍꯥꯏꯔꯛꯣ ꯁꯠ ꯁꯠ ꯑꯝꯇ
ꯑꯆꯥꯄꯣꯠ ꯌꯣꯟꯕꯅꯤ
ꯑꯗꯨ ꯈꯨꯝꯃ ꯂꯣꯏꯔꯦ ꯑꯩ ꯅꯉꯣꯟꯗ ꯆꯥꯒꯦꯖꯨ ꯍꯥꯏꯔꯛꯑꯣꯏ ꯆꯥꯛꯇꯤ ꯂꯩꯌꯦꯞ ꯑꯗꯨꯖꯨ ꯂꯩꯔꯣꯏꯗ꯭ꯔꯖꯨ ꯋꯥꯔꯤꯗꯣꯅꯦ ꯑꯩꯅ ꯇꯥꯅꯤꯡꯉꯤꯖꯦ ꯀꯅꯥꯅ ꯍꯥꯡꯉꯤꯕꯅꯣ ꯅꯣꯏꯕꯥꯅ ꯍꯥꯡꯉꯤꯔꯥ ꯅꯣꯏ ꯃꯥꯅ ꯍꯥꯡꯉꯤꯔꯥ
ꯑꯩꯈꯣꯏ ꯃꯥꯅ ꯍꯥꯡꯕꯅꯤ ꯑꯩꯈꯣꯏ ꯏꯟꯀꯝ ꯂꯥꯛꯐꯝ ꯂꯩꯇ꯭ꯔꯦꯅ
ꯅꯪ ꯃꯥꯗꯒꯤ ꯑꯣꯀꯦ ꯎꯝ ꯆꯥꯛꯏꯁꯤꯡ ꯆꯥꯒꯤꯔꯣꯏꯗ꯭ꯔꯣ
ꯆꯥꯒꯤꯔꯣꯏ
ꯀꯔꯤꯒꯤꯅꯣ ꯍꯥꯏꯖꯦ
ꯇꯅꯤꯡꯗ꯭ꯔꯦ
ꯀꯔꯤꯒꯤ ꯀꯃꯥꯏꯅ ꯗꯦꯂꯤꯗ ꯀꯣꯏ ꯆꯧꯖꯤꯔꯣ ꯀꯕꯥꯔ ꯑꯃ ꯇꯧꯔꯖꯦ ꯑꯩꯈꯣꯏ ꯑꯅꯤ ꯗꯦꯂꯤꯗ
ꯀꯩ ꯀꯥꯕꯔ ꯃꯤꯃꯤ ꯀꯥꯕꯔ
ꯎꯝ ꯃꯤꯃꯤꯒꯨꯝꯕ ꯒꯣꯁꯔꯤ ꯗꯨꯀꯥꯟ ꯑꯃ ꯐꯝꯃꯨꯔꯖꯦ ꯑꯗꯨꯒꯤꯅꯤꯅ ꯅꯉꯣꯟꯗ ꯍꯪꯉꯛꯏꯖꯦ
ꯌꯥꯏ ꯀꯩꯅꯣ
ꯎꯝ
ꯃꯤꯃꯤꯗꯣ ꯀꯨꯟꯒꯤ ꯑꯍꯨꯝ ꯇꯧꯋꯦꯕꯅꯤ
ꯅꯪꯗꯤ ꯌꯥꯝ ꯈꯠꯅꯤꯅ ꯑꯗꯨ ꯑꯗꯨꯅꯦ ꯐꯝꯃꯨꯖꯤꯔꯣ ꯌꯥꯝ ꯀꯥꯟꯅꯅꯤꯗ
ꯐꯝꯃꯁꯨ ꯅꯪ ꯐꯝꯃꯣ ꯑꯩ ꯁꯤꯗꯒꯤ ꯃꯤꯃꯤ ꯂꯧꯔ ꯂꯧꯔꯒ ꯊꯥꯔꯛꯀꯦ ꯅꯪꯉꯣꯟꯗ
ꯑꯗꯨꯗꯤ ꯌꯥꯔꯣꯏꯍꯦ ꯄꯨꯂꯞ ꯇꯧꯃꯤꯟꯅꯒꯗꯕꯅꯤ
ꯑꯩꯗꯤ ꯆꯠꯄ ꯇꯜꯂꯦ ꯑꯩ ꯃꯣꯏꯒꯤ ꯋꯦꯗꯔꯗꯣ ꯆꯠꯄ ꯉꯝꯃꯣꯏ
ꯀꯩꯁꯨ ꯇꯧꯔꯣꯏ ꯃꯤ
ꯃꯅꯤꯄꯨꯔꯒꯤ ꯋꯦꯗꯔꯐꯥꯎ ꯈꯥꯡ ꯉꯝꯗ꯭ꯔꯕ ꯑꯩꯅ ꯗꯦꯜꯂꯤ ꯆꯠꯂꯗꯤ ꯁꯤꯔꯅꯤ
ꯗꯦꯜꯂꯤꯅ ꯏꯪꯉꯦ ꯍꯥꯏꯕ ꯀꯥꯏꯗꯩꯅꯣ ꯃꯅꯤꯄꯨꯔꯗꯅ ꯍꯦꯟꯅ ꯁꯥꯏ ꯗꯦꯂꯤꯅ ꯍꯦꯟꯅ ꯏꯪꯒ꯭ꯔꯖꯥꯠꯅꯤ
ꯑꯦꯁꯤꯗ ꯁꯤꯗ ꯂꯩꯕ꯭ꯔꯥ
ꯑꯦ ꯁꯤ ꯑꯦꯝ ꯂꯥꯏꯁꯜꯂ ꯊꯥꯝꯃꯂꯣꯏꯔꯦ ꯀꯩꯗꯧꯔꯒꯦ
ꯑꯣ ꯑꯦꯁꯤꯗ ꯍꯦꯛꯇ ꯃꯤꯃꯤ ꯌꯣꯟꯗꯣꯏꯕ
ꯃꯩ ꯄꯩꯁꯥ ꯊꯤꯕꯗ ꯄꯩꯁꯥ ꯃꯥꯡꯕꯔ ꯈꯪ ꯄꯣꯟꯇꯦ
ꯎꯝ
ꯃꯤꯃꯤ ꯈꯛꯇ ꯅꯠꯇꯦ ꯑꯦꯐꯣꯔꯗꯦꯕꯜ ꯄ꯭ꯔꯥꯏꯖꯇ ꯍꯥꯏꯕꯝ ꯂꯩꯗꯅ ꯑꯗꯨꯗꯩꯗꯤ ꯈꯤꯇꯪ ꯇꯥꯅ ꯈꯤꯇꯪ ꯇꯥꯅ ꯒꯥꯔꯤ
ꯎꯝ
ꯒ꯭ꯔꯥꯝꯗꯣ ꯆꯥꯝꯃ ꯌꯣꯟꯗꯧꯗ ꯁꯚꯦꯟꯇꯤ ꯐꯥꯏꯚꯇ
ꯅꯪꯒꯤꯒꯤꯗꯨꯗꯤ ꯄ꯭ꯔꯣꯐꯤꯠ ꯂꯣꯁ ꯄꯥꯟꯗꯅ ꯃꯥꯜꯂꯦ ꯅꯪꯒꯤꯁꯦ
ꯀꯩꯁꯨ ꯀꯥꯏꯗꯦ ꯀꯩꯅꯣ ꯁ꯭ꯋꯥꯏꯗ ꯒ꯭ꯔꯥꯝ ꯆꯥꯝꯗ ꯌꯣꯟꯕ꯭ꯔꯥ
ꯀꯅ ꯍꯥꯏꯕ ꯃꯥꯁꯦꯅ ꯁꯁ ꯃꯦꯜꯂ ꯊꯥꯎꯖꯟ ꯀꯦꯖꯤ ꯑꯃ ꯁꯤꯖꯤꯟꯅꯒꯗ ꯅꯥꯏꯟ ꯍꯟꯗ꯭ꯔꯦꯗ ꯒ꯭ꯔꯥꯝ ꯁꯤꯖꯤꯟꯅꯩ ꯇꯧꯕꯗꯣ ꯑꯗꯨ ꯃꯥꯟꯖꯜꯂꯛꯑꯦ ꯅꯪꯁꯦ
ꯑꯗꯣ ꯃꯃꯟꯗꯣ ꯇꯥ ꯀꯩꯅꯣ ꯍꯦꯟꯒꯠꯂꯣꯏꯗꯣꯏꯅꯦ
ꯑꯣ ꯀ꯭ꯋꯥꯂꯤꯇꯤ ꯀ꯭ꯋꯥꯟꯇꯤꯇꯤ ꯁꯥꯟꯅꯕ ꯀ꯭ꯋꯥꯟꯇꯤꯇꯤꯁꯦ ꯍꯟꯊꯍꯟꯕ
ꯑꯩꯅ ꯄꯦꯛꯀꯦꯠꯇꯨ ꯁꯥꯔꯦꯗꯅꯀꯣ ꯁꯤꯁꯦ ꯂꯨꯄꯥ ꯆꯥꯝꯃ ꯄꯤꯀꯦꯅꯤ ꯍꯥꯏꯔꯕ
ꯅꯣꯏ ꯉꯥꯔꯤ ꯑꯃ ꯍꯨꯔꯥꯟ ꯂꯧꯕꯒꯨꯝꯕ
ꯎꯝ
ꯅꯠꯇ꯭ꯔꯣ ꯍꯣꯏ ꯍꯣꯏ ꯑꯗꯨꯁꯨ ꯌꯥꯏ
ꯑꯗꯨꯗꯤ ꯃꯃꯟꯗꯨ ꯇꯥꯡꯈꯠꯇ꯭ꯔꯦꯗꯅ
ꯑꯩꯅꯣ ꯆꯥꯛ ꯆꯁꯤ ꯀꯧꯏ ꯄꯨꯡ ꯀꯌꯥ ꯇꯥꯔꯒꯦ ꯍꯧꯖꯤꯁꯤꯕꯣ
ꯅꯪ ꯆꯥꯛ ꯆꯥꯗ꯭ꯔꯤꯕꯣ
ꯆꯥꯗ꯭ꯔꯤꯗ ꯕꯣꯟ ꯌꯦꯡ ꯂꯣꯏꯔꯒ ꯑꯃꯨꯛ ꯇꯨꯝꯃꯨꯕꯅꯤ ꯍꯧꯒꯠꯂꯛꯄꯗ ꯉꯥꯏꯔꯤ
ꯃꯔꯝ ꯌꯥꯝ ꯃꯣꯛ ꯏ ꯖꯥꯠꯅꯤꯅꯦ
ꯀꯥꯏꯗꯒꯤ ꯅꯪꯗꯤ ꯄꯨꯡ ꯃꯥꯄꯟ ꯇꯔꯥꯗ ꯍꯧꯒꯠꯂꯝꯒꯅꯤ ꯈꯣꯏꯗꯤꯟ ꯃꯉꯥꯗ ꯍꯧꯒꯠꯂꯒꯅꯤ ꯌꯦꯡꯕ ꯍꯧꯔꯤꯖꯤ
ꯅꯪꯉꯣꯟꯗ ꯀꯅꯥꯅ ꯕꯣꯟꯗꯣ ꯌꯦꯡꯗ ꯌꯥꯗꯦ ꯍꯥꯏꯅ ꯅꯣꯡꯃꯩꯒ ꯅꯝꯕ꯭ꯔꯣ
ꯍꯣꯏ ꯊꯝꯃꯒꯦ ꯆꯥꯛ ꯆꯥꯥꯎꯒꯦ
ꯆꯥꯎꯕ